ꯉꯁꯥꯏꯗꫭꯀꯣ
ꯑꯥ
ꯝ ꯃꯦꯀꯞ ꯇꯧꯕ ꯃꯥꯒꯤ ꯕꯦꯗꯤꯒꯤ ꯃꯦꯀꯞ ꯇꯧꯕꯒꯤ ꯌꯦꯡꯕ꯫
ꯎꯝ
ꯀꯌꯥꯃꯨꯛ ꯍꯩꯕ꯭ꯔ ꯃꯣꯏ ꯃꯦꯀꯞ ꯇꯧꯕꯗꯣ꯫
ꯃꫭꯏꯗꯤ ꯌꯥꯝ ꯍꯩꯕ ꯋꯥꯅꯦꯗ꯫ ꯀ꯭ꯂꯥꯁ ꯇꯨꯝꯕ ꯂꯧꯕ ꯆꯠꯂ
ꯍꯣꯏ ꯑꯩꯁꯨ ꯃꯦꯀꯞ ꯈꯔ ꯍꯩꯅꯤꯡꯉꯥꯏ ꯂꯩꯅ ꯑꯩꯈꯣꯏ ꯍꯩ ꯍꯥꯏꯔꯁꯨ ꯑꯩꯈꯣꯏꯗꯤ ꯐꯖꯅ ꯍꯩꯇꯦꯅ ꯑꯗꯨ ꯏꯁꯥ ꯇꯧꯅꯤꯡꯉꯥꯏꯒꯤꯗꯃꯛ ꯇꯝꯅꯤꯡꯉꯤ
ꯑꯩꯗꯤ ꯁꯤꯝꯄꯜꯅ ꯇꯧꯅꯤ ꯑꯗꯨꯝ ꯕꯖꯥꯔꯒꯨꯝꯕ ꯆꯠꯄ ꯀꯥꯟꯗꯗꯤꯀꯣ ꯅꯝ ꯋꯦꯗꯤꯡꯒꯨꯝꯕ ꯇꯧꯕ ꯀꯥꯟꯗꯗꯤ ꯀ ꯦꯖꯤ ꯁꯥꯔꯦꯕ ꯆꯆꯥ ꯄꯗꯤ ꯉꯅꯨꯡꯥꯏꯂ
ꯐꯅ ꯂꯩꯔꯤꯉꯩꯗ
ꯎꯝ
ꯑꯩꯈꯣꯏ ꯃꯔ ꯔꯨꯕꯣꯛ ꯈꯣꯏ ꯑꯩꯈꯣꯏ ꯑ ꯏꯃꯥ ꯃꯥꯔꯀꯦꯠꯇꯒꯤ ꯏꯁꯇ꯭ꯔꯦꯠ ꯆꯪꯔꯒ ꯕꯖꯥꯔ ꯌꯥꯝ ꯂꯩꯕ ꯃꯥꯜꯂꯑꯕꯀꯣ ꯏꯁꯀꯤꯟ ꯀꯦꯌꯔ ꯌꯥꯝ ꯌꯣꯟꯕ
ꯎꯝ
ꯍꯣꯜꯁꯦꯜꯅꯦꯕ ꯑꯗꯨꯗꯤ ꯃꯦꯀꯞꯈꯣꯏꯁꯨꯀꯣ
ꯎꯝ
ꯜ ꯐꯥꯎꯟꯗꯦꯁꯟ ꯁꯤꯛꯁ ꯍꯟꯗ꯭ꯔꯦꯠ ꯄꯤꯕꯁꯦ ꯇꯨ ꯐꯤꯇꯤꯗꯒꯨꯝꯕ ꯂꯩ ꯌꯥꯝꯅꯦꯕ ꯔꯤꯛꯃꯤꯒꯤꯒꯨꯝꯕ ꯑꯗꯨꯒ ꯑꯩꯈꯣꯏꯅ ꯑꯃꯒꯨꯝꯕ ꯈꯛꯇ ꯂꯧꯗꯤ ꯌꯥꯗꯦ ꯑꯗꯨꯕꯨ ꯃꯔꯨꯞꯈꯨ ꯆꯨꯝꯕꯈꯣꯏ ꯀꯥꯟꯅꯕ ꯑꯩꯈꯣꯏ ꯄꯨꯟꯅ ꯄꯨꯟꯍꯜꯂꯒ ꯇꯥꯍꯟꯕ
ꯑꯣ
ꯑꯩꯈꯣꯏꯁꯦ ꯕꯖꯦꯌꯔ ꯄꯂꯦꯟꯗꯒꯨꯝꯕꯗꯤ ꯌꯥꯗꯦꯅ
ꯑ ꯌꯥꯖꯤ ꯑ ꯇꯥꯕꯤ ꯋꯥꯏꯗ ꯍꯅꯨꯕꯤꯁꯤꯡꯨꯁꯦ ꯑꯗꯨ ꯀꯛꯆꯤꯡꯗ ꯑ
ꯑꯃꯊꯇꯒꯤꯗꯥꯡ
ꯑ ꯍꯣꯡꯉꯦ ꯍꯥꯏꯌꯦ ꯑꯗꯨꯝ ꯃ ꯀꯥꯞ ꯀꯨꯝꯕ ꯄꯔꯗꯛ ꯀꯨꯝꯕꯗꯣ ꯃꯤꯁꯦ ꯑꯗꯨꯗ ꯈꯛꯇ ꯂꯩꯌꯦ ꯑꯩꯈꯣꯏꯗꯤ ꯈꯪꯗꯕꯅꯤꯅꯦ ꯂꯩꯗꯤ ꯑꯩꯁꯨ ꯈꯪꯗꯦ ꯃꯤꯅ ꯍꯥꯏꯔꯛꯄꯣ ꯑꯗꯨ ꯃꯊꯛꯇ ꯀꯥꯔꯒ ꯖꯥ ꯆ ꯎꯝ ꯀꯛꯆꯤꯡ ꯕꯖꯥꯔ ꯂꯩꯗꯅ ꯑꯥ ꯃꯊꯛꯇ ꯐꯤꯔꯣꯟꯒ ꯌꯣꯜꯂꯤꯗꯅ ꯑꯗꯨꯝ ꯃꯊꯛ ꯔꯣꯝꯗ ꯍꯥꯏ ꯑꯥ ꯃꯇꯥꯏꯔꯣꯝꯗ ꯂꯩꯌꯦ
ꯆꯤꯡꯒꯤ ꯁꯤꯕꯨꯝ ꯍꯥꯞꯂꯒ ꯃꯣꯏ ꯁꯤꯡꯖꯨꯁꯨ ꯌꯥꯝ ꯍꯥꯎꯋꯦ ꯃꯪꯒꯟ
ꯎꯝ ꯑꯗꯨꯒ ꯀꯛꯆꯤꯡ ꯕꯣꯔꯥꯁꯨ ꯆꯥꯅꯤꯡꯉꯤ ꯃꯣꯏꯒꯤꯗꯤ
ꯑꯗꯨꯅꯤ ꯅꯣꯏꯗꯤ ꯑꯗꯨ ꯅꯅꯥꯎ ꯅꯨꯄꯥꯈꯣꯏ ꯕꯨꯂꯦꯠ ꯇꯧꯊꯣꯛꯑ ꯊꯧꯕ ꯑꯣꯏꯅ ꯆꯠꯄ ꯌꯥꯏꯅ
ꯄꯩꯁꯥ ꯄꯩꯁꯥ ꯂꯩꯇ꯭ꯔꯗꯤ ꯆꯠꯄ ꯌꯥꯗꯦ
ꯍꯥꯏꯕꯗꯤ ꯀꯛꯆꯤꯡ ꯕꯣꯔꯥꯗ ꯑꯗꯨꯝ ꯃꯕꯆꯥ ꯃꯥꯒꯤꯗꯧꯅꯦ ꯌꯥꯝꯕ ꯑꯅꯦꯝꯕ ꯎꯝ ꯃꯣꯏ ꯁꯦꯟꯐꯝꯗꯣ
ꯎꯝ ꯎ ꯎꯝ
ꯑꯗꯨꯏꯔꯒ ꯍꯣꯂꯤꯋꯨꯠꯀꯤ ꯑꯦꯛꯇꯔꯒ ꯑꯦꯛꯇ꯭ꯔꯦꯁ ꯑꯃ ꯌꯥꯝ ꯐꯖꯕ ꯑꯃ ꯂꯩꯕꯅꯦꯕ
ꯑꯪ
ꯃꯃꯤꯡꯗꯣ ꯀꯔꯤ ꯍꯥꯏꯕ꯭ꯔꯥ ꯑꯗꯨꯅꯤꯗꯣ ꯃꯁꯛꯁꯨ ꯈ꯭ꯔꯃꯔꯕ ꯃꯥꯏ ꯅꯨꯄꯤꯗꯣ ꯃꯆꯥ ꯃꯤꯔꯣꯟꯈ꯭ꯔ
ꯑꯣ ꯑꯣ ꯑꯣ ꯑꯩꯁꯨ ꯈꯪꯉꯤꯗꯨꯗꯣ ꯃꯁꯛ ꯌꯥꯝ ꯐꯖꯧꯕ
ꯕꯔꯕꯥ ꯕꯔꯕꯥ ꯒ꯭ꯔꯤꯍꯦꯕ꯭ꯔꯥ
ꯃꯤꯡꯗꯤ ꯈꯪꯗꯦ ꯃꯁꯛ ꯈꯩꯗ ꯈꯪꯕꯅꯤ
ꯌꯥꯝ ꯐꯖꯩ ꯅꯨꯄꯤꯗꯣ ꯃꯣꯗꯤꯂꯔꯅꯦ ꯃꯥꯏ ꯅꯨꯄꯥꯅ ꯑꯦꯛꯇꯔꯅꯦꯕ
ꯑꯥ
ꯕꯤꯛꯇꯣꯔꯤꯌꯥ ꯁꯤꯀ꯭ꯔꯦꯠꯀ ꯌꯥꯎꯕ ꯑꯗꯨꯃꯥꯏ ꯅꯨꯄꯤꯗꯣ
ꯁꯛ ꯐꯖꯩ ꯑꯩꯁꯨ ꯅꯥꯟ ꯔꯤꯜꯁ ꯇꯧꯋꯦ ꯔꯤꯜꯁ ꯌꯦꯡꯃꯟꯗꯅ ꯃꯤꯅ ꯌꯦꯡꯅꯤꯡꯉꯔꯣꯏ
ꯑꯁ ꯔꯤꯜꯁꯇꯤ ꯌꯦꯡꯉꯒ ꯃꯇꯝ ꯆꯠꯄ ꯈꯪꯍꯧꯗꯕꯅꯦ
ꯎꯝ ꯐꯣꯟ ꯕꯦꯇꯔꯤꯁꯨ ꯈꯥꯡꯗꯦꯗ
ꯇꯧꯕꯅꯦ
ꯐꯣꯟ ꯕꯤꯇ꯭ꯔꯤ ꯂꯩꯇ꯭ꯔꯦ
ꯕꯤꯛꯇ꯭ꯔꯤ ꯀꯌꯥ ꯌꯥꯎꯔꯤꯒꯦ
ꯌꯥꯝꯗꯤ ꯌꯥꯎꯗ꯭ꯔꯦꯗ ꯊꯥꯔꯇꯤ ꯁꯝꯊꯤꯡ ꯂꯩꯔꯝꯅꯤ
ꯑꯩ ꯁꯤꯛꯁꯇꯤ ꯌꯥꯎꯔꯤ
ꯉꯁꯥꯏꯅ ꯔꯤꯜꯁ ꯌꯦꯡꯕ
ꯏꯃꯥꯁꯨ
ꯏꯁꯀꯤꯟ ꯀꯤꯌꯔ ꯍꯥꯏꯔꯒ ꯑꯩꯒꯤ ꯃꯥꯏꯁꯦ ꯄꯣꯔ ꯌꯥꯝ ꯌꯥꯝꯔꯛꯈ꯭ꯔꯦꯕ ꯍꯧꯖꯤꯛꯀꯥꯟꯁꯦ
ꯍꯧꯖꯤꯛꯀꯥꯟ ꯍꯥꯀꯠꯆꯕꯗꯤ ꯂꯣꯏꯔꯦ ꯗꯥꯛ ꯈ ꯉꯥꯏꯔꯦ
ꯅꯣꯏ ꯏꯁꯤꯡ ꯇꯨꯂꯨꯅ ꯆꯤꯡꯕ꯭ꯔ ꯅꯣꯏꯁꯨ
ꯎꯝ ꯁꯤ ꯃꯄꯥꯟꯒꯤꯗꯤ ꯁꯤ ꯄꯝꯒꯤꯁꯤꯡ ꯁꯤꯖꯤꯟ ꯅꯩꯌꯦ
ꯄꯝꯒꯤ ꯏꯁꯤꯡ ꯂꯩꯕ꯭ꯔꯣ
ꯎꯝ ꯄꯝꯒꯤꯁꯤ ꯑꯗꯨꯝ ꯁꯤ ꯑꯈꯣꯏ ꯑ ꯍꯩꯅꯧ ꯃꯈꯣꯡ ꯃꯅꯥꯛ ꯀꯤ ꯇꯤꯡꯀꯤ ꯑꯃ ꯂꯩꯗꯅ ꯅꯍꯥꯟ ꯁꯥꯕꯗꯣ
ꯑꯣ
ꯑꯗꯨ ꯃꯅꯥꯛꯇ ꯃꯣꯠꯇꯤ ꯃꯣꯠꯄꯗꯨ ꯂꯣꯏꯔꯦ
ꯎꯝ
ꯑꯈꯣꯏ ꯑꯈꯣꯏ ꯇꯨꯂꯨ ꯂꯩꯗꯦꯕ ꯑꯗꯨꯒꯤ ꯃꯤꯒꯤ ꯆꯤꯡꯕꯗꯣ ꯀꯨꯏꯅ ꯆꯤꯡꯕ ꯌꯥꯗꯝꯅꯤꯅ ꯁꯤ ꯁꯤ ꯑꯗꯨꯝ ꯁꯤꯟꯅꯈ꯭ꯔꯦ
ꯑꯣ ꯑꯈꯣꯏ ꯑꯈꯣꯏ ꯍꯧꯖꯤꯛꯁꯦ ꯏꯄꯥꯇꯣꯟꯈꯣꯏꯗꯣ
ꯎꯝ
ꯈꯣꯏ ꯇꯨꯂꯨ ꯄꯨꯟꯅ ꯂꯧꯃꯤꯟꯅꯔꯒ ꯆꯤꯡꯃꯤꯟꯅꯩ ꯑꯈꯣꯏꯗꯣ
ꯎꯝ
ꯑꯗꯨ ꯃꯔꯛ ꯃꯔꯛꯇ ꯌꯥꯒꯟꯗꯕ ꯍꯧꯖꯤꯛꯀꯥꯟ ꯏꯁꯤꯡ ꯌꯥꯝ ꯃꯣꯠꯂꯤꯗ ꯇꯨꯔꯦꯟ ꯏꯁꯤꯡꯗꯣ
ꯃꯣꯠꯂꯦ ꯌꯥꯝꯅꯣ
ꯕꯣꯔꯟ ꯌꯪ ꯍꯥꯏꯅ ꯀꯣꯔꯤꯌꯥꯟ ꯑꯦꯛꯇ꯭ꯔꯦꯁ ꯑꯃ ꯂꯩꯌꯦꯅ
ꯑꯥ
ꯑꯦꯛꯇ꯭ꯔꯦꯁ ꯅꯠꯇꯦ ꯁꯤꯡꯒꯔꯅꯦ ꯁꯤ ꯅꯨꯄꯤꯗꯣ ꯌꯥꯝ ꯋꯥꯡꯉꯦ ꯑꯗꯨꯒ ꯑꯉꯥꯡꯗꯤ ꯑꯣꯏꯔꯒ ꯐꯖꯩ ꯌꯥꯝꯅ
ꯑꯗꯨꯗꯣ ꯃꯤꯅ ꯅꯨꯡ ꯐꯦꯟꯁꯤ ꯌꯥꯝꯃꯟꯕꯒꯤ ꯇꯥꯁꯤꯟꯈ꯭ꯔꯦ ꯑꯗꯨ ꯅꯨꯃꯤꯠꯇꯣ ꯑꯗꯨ ꯅꯨꯄꯤꯗꯣ
ꯌꯥꯝꯗꯤ ꯌꯥꯝꯃꯦ
ꯑꯗꯨ ꯃꯥꯒꯤ ꯑꯦꯛꯇꯤꯡꯗꯣ ꯍꯩꯅꯗꯦ
ꯑꯦꯛꯇꯤꯡꯗꯣꯀꯣ
ꯑꯝ
ꯑꯗꯨꯅꯦ ꯈꯔꯗꯤ ꯑꯦꯇ꯭ꯔꯦꯛꯁꯟꯗꯤ ꯌꯥꯝ ꯀꯥꯞ ꯑꯅꯤꯃ
ꯐ ꯌꯥꯝ ꯀꯥꯃꯟꯕꯤꯒꯤ ꯇꯜꯂꯦꯗꯕ
ꯍꯩ ꯆꯥꯕꯁꯨ
ꯎꯝ
ꯇꯕꯨꯗꯤ ꯃꯣꯏ ꯀꯣꯔꯤꯌꯥꯟ ꯑꯥꯏꯗꯜ ꯀꯁꯦ ꯂꯥꯏ ꯏꯃꯦꯖꯇꯣ ꯌꯥꯝ ꯁꯦꯐ ꯇꯧꯃꯥꯟꯕꯒꯤꯀꯣ
ꯎꯝ
ꯔꯤꯌꯦꯂꯤꯇꯤ ꯑꯣꯏꯔꯛꯇ꯭ꯔꯕ ꯍꯥꯏꯕ ꯇꯥꯔꯦ ꯀꯥꯏꯅ
ꯋꯥꯗꯤ ꯋꯥꯔꯝꯒꯅꯤꯕꯣ ꯃꯣꯏꯁꯨ ꯑꯔ ꯑꯃꯃꯨꯛ ꯆꯄ ꯑꯔ ꯑꯃꯃꯨꯛ ꯆꯠꯄ
ꯄꯨꯡꯊꯣꯛꯇꯣꯛꯄꯁꯨ ꯌꯥꯔꯣꯏ
ꯎꯝ ꯑꯗꯨꯅꯤ
ꯎꯝ
ꯑꯩꯈꯣꯏꯒꯨꯝꯅ ꯄꯣꯛꯆꯠ ꯆꯠ ꯄꯣꯛꯇꯥꯛ ꯇꯛ ꯂꯩꯕꯗꯤ ꯌꯥꯔꯣꯏꯗ
ꯐꯥꯎꯗꯕ ꯑꯩꯈꯣꯏꯅ ꯅꯨꯡꯉꯥꯏꯗꯒ
ꯅꯨꯡꯉꯥꯏꯌꯦ ꯅꯨꯡꯉꯥꯏꯌꯦ ꯁꯤꯅꯁꯨ ꯕꯦꯁ ꯂꯥꯏꯁꯤꯅꯦ ꯁꯤꯅ
ꯎꯝ
ꯑꯗꯨ ꯄꯩꯁꯥ ꯄꯩꯁꯥ ꯄꯩꯁꯥꯗ ꯌꯦꯡꯨꯔꯗꯤ ꯃꯣꯏꯅ ꯅꯨꯡꯉꯥꯏꯕ ꯍꯦꯜꯂꯦ
ꯑꯗꯨꯗꯤ ꯁꯦꯠꯄꯆꯥꯔ ꯃꯤꯜꯁꯦ
ꯁꯩꯅꯧ ꯑꯃꯨꯟꯕ ꯆꯥꯔꯗꯤ ꯍꯥꯎꯅꯤꯗ
ꯑꯩ ꯉꯁꯥꯏ ꯆꯥꯏꯑ ꯏꯄꯥꯅ ꯑꯅꯤ ꯈꯨꯜꯒ ꯊꯝꯕ ꯑꯃꯕꯨꯗꯤ ꯈꯔ ꯄꯨꯝꯃꯦ ꯑꯗꯨ ꯁꯥꯏꯠ ꯔꯣꯝꯗꯗꯤ ꯌꯥꯝ ꯄꯨꯝꯗꯦ ꯑꯃꯕꯨꯗꯤ ꯄꯨꯔꯥ ꯐꯩꯌꯦ ꯌꯥꯝ ꯍꯥꯎꯋꯦ
ꯈꯨꯗꯀꯁꯤ ꯌꯥꯗꯔꯦ ꯂꯣꯏ ꯈꯣꯛꯈ꯭ꯔꯦꯗ
ꯑꯁ ꯍꯧꯖꯤꯛꯀꯥꯟ ꯑꯣꯟꯂꯥꯏꯟ ꯄꯣꯠ ꯂꯥꯛꯇꯦ ꯍꯥꯏꯔꯒ ꯑꯩꯗꯤ ꯁꯤꯔ ꯂꯣꯏꯔꯛꯈ꯭ꯔꯦꯅꯦ
ꯑꯩꯁꯨ ꯁꯝ ꯀꯔ ꯍꯦꯔ ꯃꯁꯛ ꯂꯣꯏꯒ꯭ꯔꯔꯤ
ꯑꯥꯏꯂꯥꯁ ꯒꯝ ꯂꯧꯅꯤꯡꯕ ꯑꯩꯗꯣ
ꯎꯝ
ꯂꯥꯁꯇꯤ ꯂꯧ ꯊꯝꯔꯒ ꯒꯝ ꯂꯩꯇꯕꯒꯤꯀꯣ ꯌꯥꯝ ꯋꯥꯔꯦꯕ
ꯑ ꯍꯥ ꯈꯨꯠꯊꯒꯖꯕꯗꯣ ꯂꯣꯏꯔꯦ ꯈꯪꯗ꯭ꯔꯦꯗ ꯕꯖꯥꯔꯒ ꯀꯣꯏꯔꯒ ꯑꯁ ꯑꯆꯥꯄꯣꯠꯀ ꯆꯥꯔꯒ ꯂꯩꯔꯗꯤ ꯅꯅꯨꯡ ꯄꯅꯤꯗ
ꯍꯣꯏꯣꯏ
ꯆꯥ ꯎꯝ ꯑꯗꯨꯝ ꯅꯣꯋꯦꯜꯁꯀꯨꯝꯕꯗꯤ ꯄꯥꯕ꯭ꯔꯥꯗ
ꯍꯥꯥ
ꯅꯣꯋꯦꯜꯁꯒꯨꯝꯕ
ꯅꯣꯚꯦꯜꯁꯀꯨꯝꯕꯁꯦ ꯍꯥꯟꯅꯗꯤ ꯄꯥꯔꯝꯃꯦ ꯑꯒ꯭ꯂꯤ ꯂꯞꯀꯨꯝꯕ ꯑꯗꯨ ꯃꯤꯠ ꯍꯦꯕꯤꯠꯀꯨꯝꯕ ꯏꯀꯦꯒꯥꯏꯒꯨꯝꯕ ꯄꯥꯔꯝꯃꯤ ꯑꯥꯗ ꯂꯩꯕ ꯀꯥꯟꯗ ꯄꯥꯏ ꯁꯤꯗꯗꯤ ꯄꯥꯗ꯭ꯔꯦꯅ
ꯎ
ꯑꯗꯨꯗꯤꯔꯨꯈꯣꯏ ꯄꯥꯕ ꯃꯤ ꯌꯥꯝ ꯂꯩꯌꯦꯕ ꯑꯗꯨꯒꯤ ꯑꯗꯨꯝ ꯋꯥꯏꯔꯝꯔꯒ ꯄꯥꯕ
ꯅꯍꯥꯟ ꯑ ꯑꯗꯣ ꯅꯨꯄꯤ ꯑꯃꯒꯤ ꯋꯥꯏꯔꯒ ꯇꯪꯈꯥꯏꯈꯛ ꯄꯥꯔꯒ ꯄꯥꯅꯤꯡꯗꯅ ꯑꯗꯨꯝ ꯊꯝꯒ꯭ꯔꯦ
ꯑꯁ ꯅꯣꯕꯦꯜꯁꯨꯁ ꯁꯤ ꯇꯥꯕ ꯌꯥꯝ ꯌꯥꯎꯋꯦ
ꯑꯣ ꯑꯣ
ꯅꯨꯡꯉꯥꯏꯅꯤ ꯅꯨꯡꯉꯥꯏꯕꯅꯦ ꯑꯩ ꯅꯦꯛꯁ ꯇꯥꯏꯝ ꯄꯩꯁꯥꯒꯨꯝꯕ ꯂꯩꯔꯗꯤꯀꯣ
ꯎꯝ
ꯆꯦ ꯌꯧꯔꯗꯤ ꯐꯗꯧꯕ ꯑꯣꯟꯂꯥꯏꯟꯗ ꯂꯧꯕꯅ ꯌꯥꯝ ꯍꯣꯡꯉꯦꯕ ꯅꯣꯕꯨꯛꯈꯣꯏꯗꯣ
ꯑꯩꯗꯤ ꯋꯥꯔꯤ ꯑꯣꯏꯅ ꯇꯥꯕꯗ ꯅꯨꯡꯉꯥꯏ
ꯑꯦ ꯇꯧꯔꯃꯅꯦ ꯑꯩ ꯑꯦꯐ ꯑꯦꯝ ꯔꯦꯗꯤꯌꯑꯣ ꯍꯥꯏꯅ ꯑꯃ ꯑꯗꯨꯗꯤꯀꯣ ꯍꯣꯔꯦꯟ ꯍꯣꯔꯦꯟ ꯇꯧꯔꯛꯀꯦ
ꯑꯥ ꯑꯥ